ꯍꯜꯂꯣ
ꯑ ꯍꯜꯂꯣ ꯇꯥꯕ꯭ꯔꯣ
ꯇꯥꯏ ꯇꯥꯏ ꯇꯥꯏꯌꯦ ꯕ꯭ꯔꯣ
ꯀꯔꯤ ꯇꯧꯔꯤꯅꯣ
ꯑꯁ ꯇꯨꯝꯕ ꯍꯧꯒꯠꯇ ꯉꯥꯏꯔꯤꯗ ꯕ꯭ꯔꯣ
ꯑ ꯕꯣꯜ ꯌꯦꯡꯕꯒꯤꯔꯣ
ꯑꯧ ꯉꯥꯔꯥꯡ ꯕꯣꯜ ꯌꯦꯡꯕ ꯑꯗꯨꯒꯤ
ꯊꯦꯡꯈ꯭ꯔꯦꯅꯦ ꯍꯧꯖꯤꯛꯇꯤ
ꯊꯤꯌꯦ ꯀꯩꯅꯣ ꯇꯧꯔꯦꯗ ꯕ꯭ꯔꯁ ꯅꯨꯡ ꯀ ꯂꯣꯏ ꯇꯧꯔꯣꯏꯃꯤꯅ ꯑꯃꯨꯛ ꯐꯃꯨꯝ ꯆꯡꯉꯛꯏꯅꯦ ꯇꯨꯝꯅꯤꯡꯉꯛꯄꯒꯤ ꯇꯨꯝꯁꯤꯠ ꯐꯥꯗꯕꯩ ꯕ꯭ꯔꯦꯛꯐꯥꯁꯀ ꯂꯣꯏ ꯆꯥ ꯂꯣꯏꯔꯃꯤ ꯑꯗꯨꯒ ꯇꯨꯝꯅꯤꯡ
ꯑꯣ ꯑꯣ ꯑꯩꯗꯤ ꯄꯨꯡ ꯕꯣꯔꯣꯗ ꯌꯦꯡꯉ ꯂꯣꯏꯔꯦ ꯇꯨꯝꯃꯦ ꯇꯨꯝꯒ꯭ꯔꯦ
ꯑꯩꯗꯤ ꯑꯗꯨ ꯂꯣꯏꯔꯒ ꯑꯃꯨꯛ ꯀꯂꯝꯕꯤꯌꯥꯒꯤꯗꯨꯁꯨ ꯑꯃꯨꯛ ꯌꯦꯡꯕ
ꯑꯁ ꯑꯗꯨꯒꯤꯗꯤ ꯍꯣꯏ ꯇꯨꯝꯅꯤꯡ ꯉꯝꯒꯅꯤ ꯑꯩꯗꯤ ꯎ ꯎꯝ ꯌꯦꯡꯕ ꯉꯝꯗ꯭ꯔꯦ
ꯑꯥꯎ ꯑꯣ
ꯑꯩꯗꯤ ꯍꯧꯖꯤꯛ ꯍꯧꯒꯠꯂꯒ ꯆꯥꯛ ꯆꯥꯕ ꯂꯣꯏꯔꯦ ꯕ꯭ꯔꯣ
ꯆꯥꯛ ꯆꯥꯔꯦ
ꯍꯣꯏ ꯆꯥꯔꯦ
ꯀꯩ ꯃꯊꯦꯜ ꯆꯥꯊꯔꯒꯦ
ꯑꯁꯤꯖꯦ ꯁꯧꯒ꯭ꯔꯤꯒ ꯏꯔꯣꯟꯒꯨꯝꯕ ꯈꯔ ꯈꯔ ꯑꯗꯨꯝ ꯆꯥꯏ
ꯑꯩꯁ ꯏꯦꯟꯖꯥꯡ ꯃꯊꯦꯜ ꯑꯅꯤ ꯆꯥꯔꯦꯅꯦ ꯑꯗꯨꯗꯤ
ꯑꯁ ꯍꯥꯎꯇꯦꯗ
ꯍꯣꯏꯗ
ꯥ ꯆꯥꯛ ꯆꯥꯃꯟꯕ ꯌꯥꯗ꯭ꯔꯦ ꯁꯤꯖꯟꯅꯤꯅꯀꯣ ꯎꯄꯥꯏ ꯂꯩꯗꯒꯤ ꯆꯥꯔꯕꯅꯤꯗ
ꯁꯤꯖꯟꯅ ꯑꯣꯏꯕꯅꯤꯅꯀꯣ ꯇꯧꯕꯨꯗꯤ
ꯁꯥ ꯆꯥꯅꯤꯡꯉꯥꯏꯁꯨ ꯅꯨꯃꯤꯠ ꯈꯨꯨꯗꯤꯡꯒꯤ ꯆꯥꯕ ꯉꯝꯗꯦꯅ
ꯃꯥꯅꯦ ꯃꯥꯅꯦ ꯑꯗꯩ ꯅꯨꯃꯤꯠ ꯈꯨꯗꯤꯡꯒꯤ ꯆꯔꯥꯁꯨ ꯆꯥꯅꯤꯡꯉꯛꯑꯣꯏ ꯇꯜꯂꯛꯀꯅꯤ
ꯎꯝ ꯎꯝ ꯕ꯭ꯔꯣꯏꯂꯔꯒꯤ ꯃꯃꯜꯁꯨ ꯀꯥꯈ꯭ꯔꯦ
ꯎꯝ ꯉꯔꯥꯡ ꯌꯦꯡꯕ ꯅꯠꯇꯕ꯭ꯔ ꯕ꯭ꯔꯣꯖꯤꯕꯨ
ꯌꯦꯡꯉꯦ
ꯀꯅꯥꯏꯁꯨꯄꯣꯔꯠꯅ ꯕ꯭ꯔꯣꯗꯤ ꯑꯥꯔꯖꯦꯟꯇꯤꯅꯥꯔ
ꯍꯣꯏ ꯑꯥꯔꯖꯦꯟꯇꯤꯅꯥꯅ ꯉꯝꯃꯦ
ꯑꯁ ꯉꯔꯥꯡ ꯀꯝꯝꯕꯦꯛꯇꯨꯗꯤ ꯐꯖꯩꯍꯦ ꯊꯥꯖꯗꯦ ꯊꯥꯖꯗꯦ ꯑꯗꯨꯃꯥꯏꯅ ꯇꯧꯅꯤꯕ ꯎꯝ ꯍꯣꯞ ꯂꯣꯏ ꯆꯥꯏꯔꯝꯅꯤ ꯉꯔꯥꯡꯈꯩꯁꯨ
ꯑꯁ ꯑꯇꯣꯞꯄ ꯐꯦꯟꯒꯤ ꯑꯁ ꯁꯦꯁꯤꯡꯗ ꯀꯣ ꯌꯦꯔꯦ ꯑꯁ
ꯑꯩꯈꯣꯏ ꯀꯩꯅꯣ ꯇꯧꯋꯦꯕ ꯀ꯭ꯂꯞꯇ ꯑꯩꯈꯣꯏ ꯃꯌꯥꯝ ꯀꯥꯞꯄꯒ ꯌꯦꯡꯉꯦꯕ
ꯑꯣ
ꯃꯤ ꯌꯥꯝꯃꯦ ꯑꯁ ꯃꯣꯏꯅ ꯑꯍꯥꯟꯕꯗ ꯃꯣꯏꯅ ꯆꯠꯂꯛꯄꯗ ꯇꯧꯁꯤꯜꯂꯛꯄ ꯆꯣꯡꯁꯤꯜꯂꯛꯄ ꯃꯌꯥꯝꯖꯦ ꯑꯩꯈꯣꯏꯗ ꯑꯁ
ꯑꯁ ꯂꯣꯏꯕꯅꯤ ꯉꯔꯥꯡ ꯑꯩꯅ ꯈꯜꯂꯤꯁꯦ ꯑꯣ ꯉꯁꯤꯗꯤ ꯄꯣꯔꯤꯦꯁꯤꯅꯤꯅ ꯑꯣꯔꯔꯣꯏꯁꯤꯅꯤ ꯄꯦꯅꯥꯜꯇꯤꯒ ꯃꯤꯁ ꯇꯧꯁꯜꯂꯛꯑꯦ ꯀꯥꯏꯗꯩ
ꯑꯁ ꯑꯗꯣ ꯀꯔꯝꯍꯥꯏꯅ ꯄꯦꯅꯥꯜꯇꯤꯗꯣ ꯃꯤꯁ ꯇꯧꯕ꯭ꯔ ꯍꯥꯏꯕꯅꯦ ꯑꯩꯗꯤ ꯑꯁ
ꯊꯥꯖꯗꯦꯕ ꯃꯥ ꯃꯥ ꯍꯟꯗꯛ ꯄꯦꯅꯥꯜꯇꯤ ꯃꯤꯁ ꯌꯥꯝ ꯇꯣꯏ ꯇꯧꯈꯠꯂꯛꯏꯌꯦ ꯀꯩꯗꯧꯔꯝꯅꯣ ꯈꯪꯗꯦ ꯅꯍꯥꯟꯈꯩꯗꯤ ꯀꯥꯎꯕꯗꯨꯁꯨ ꯇꯞꯅ ꯆꯦꯜꯂꯛꯑꯒ ꯀꯤꯞꯄꯔꯒꯤ ꯃꯈꯣꯡ ꯌꯦꯡꯉ ꯀꯥꯎꯕꯅꯦꯕ ꯉꯔꯥꯡꯗꯤ ꯀꯥꯎꯗꯦ ꯗꯥꯏꯔꯦꯛ ꯀꯥꯎꯁꯜꯂꯦꯗꯅ ꯃꯥꯏ ꯑꯗꯨꯝ ꯆꯦꯟꯁꯤꯜꯂꯒ ꯏꯁꯃꯣꯏ ꯀꯤꯄꯔꯗꯨꯁꯨ ꯐꯥꯏ ꯐꯅꯌꯥꯝ ꯏꯖꯤꯞꯀꯤꯗꯣ ꯑꯁ ꯁꯦꯞ ꯐꯖꯅ ꯇꯧꯋꯦꯍꯦ ꯑꯗꯨ ꯀꯤꯞꯄꯔꯗꯨ ꯌꯥꯏ ꯑꯁ ꯌꯥꯏ ꯌꯥꯏ ꯑꯗꯨ ꯀꯤꯞꯄꯔꯗꯣ
ꯄꯣꯠꯇꯨꯒꯜ ꯐꯦꯟꯅ ꯑꯩꯈꯣꯏꯗ ꯍꯥꯏꯔꯛꯄꯁꯤꯀꯣ ꯌꯥꯗ꯭ꯔꯦ
ꯅꯣꯏꯒꯤ ꯅꯣꯏꯒꯤ ꯀ ꯅꯣꯏꯒꯤ ꯒꯣꯠꯒꯤ ꯑ ꯀꯩ ꯍꯥꯏꯕ꯭ꯔ ꯂꯒꯦꯖꯒꯨꯝꯕ ꯄꯦꯛ ꯇꯧꯕ ꯍꯧꯔꯣ ꯍꯥꯏꯅꯀꯣ
ꯇꯧꯕꯅꯤ ꯇꯧꯕꯅꯤ ꯂꯣꯏꯕꯅꯤ ꯉꯔꯥꯡ ꯍꯥꯏꯔꯨꯔꯒ ꯑꯃꯨꯛ ꯀꯥ ꯂꯥꯁꯇ ꯉꯝꯃꯅꯤꯅ ꯑꯃꯨꯛ ꯀꯩ ꯑꯃꯨꯛ ꯈꯨꯝꯃꯦ ꯏꯖꯤꯞꯇꯣ ꯔꯦꯡꯛ ꯑꯥ ꯃꯅꯤꯡꯅꯦ ꯑꯃꯨꯛ ꯍꯥꯏꯖꯜꯂꯛꯑꯦ ꯑꯃꯨꯛ
ꯑꯁ ꯂꯣꯏꯕꯤꯅꯦ ꯃꯣꯏꯅ ꯇꯧꯋꯤꯖꯦ ꯕꯦꯔꯥꯅꯦ
ꯅ ꯄ꯭ꯂꯦ ꯇꯧꯍꯟꯗꯦ ꯍꯥꯏꯅ ꯀꯣ ꯑꯁ
ꯑꯗꯨꯁꯨ ꯑꯃꯨꯛ ꯇꯧꯔꯣꯏꯗ꯭ꯔꯥ
ꯅꯤꯅ ꯈꯪꯗꯦ ꯃꯣꯏꯒꯤ ꯒꯣꯠꯇꯦ ꯂꯩꯗꯕꯅꯤꯅ ꯎꯄꯥꯏ ꯂꯩꯇ꯭ꯔꯦꯕ
ꯑꯗꯨꯅꯤ
ꯑꯩꯈꯣꯏꯒꯤ ꯒꯣꯠꯗ ꯑꯦꯇꯦꯛ ꯇꯧꯔꯒ
ꯎꯝ
ꯍꯧꯖꯤꯛ ꯃꯣꯏꯅ ꯁꯞꯄꯣꯔꯠ ꯇꯧꯕꯁꯦ ꯑꯔꯖꯦꯟꯇꯤꯅꯥꯗꯤ ꯁꯞꯄꯣꯔꯠ ꯇꯧꯅꯤꯡꯗ꯭ꯔꯦꯕ
ꯑꯥ ꯑꯥ ꯑꯥꯔꯖꯦꯟꯇꯤꯅꯥ ꯑꯣꯄꯣꯅꯤꯝ ꯉꯥꯏꯗ ꯇꯧꯔꯀ ꯇꯣꯏꯖ ꯃꯥꯏꯅ
ꯑꯗꯨꯅꯦ ꯐ꯭ꯔꯥꯟꯁꯀꯨꯝꯕꯗ ꯑꯃꯨꯛ ꯂꯥꯛꯇꯣꯏꯅꯤ ꯍꯧꯖꯤꯛ ꯃꯣꯏ
ꯎꯝ
ꯀꯩꯅꯣ ꯏꯪꯂꯟꯒ ꯅꯣꯔꯋꯦꯒꯗꯨꯕꯨ ꯀꯅꯥ ꯀꯥꯗꯧ ꯃꯥꯟꯒꯦ
ꯑꯗꯣ
ꯑꯩ ꯅꯣꯡ ꯀꯥꯒꯤꯗꯧ ꯃꯥꯜꯂꯦ ꯑꯥ ꯑꯩꯁꯨ ꯃꯥꯜꯂꯦ ꯍꯥꯏꯗꯤ ꯃꯣꯏ ꯇꯤꯝꯋꯥꯛꯇꯣ ꯌꯥꯝ ꯐꯖꯩ ꯍꯥꯏꯕ ꯃꯣꯏꯒꯤꯗꯤ
ꯎꯝ ꯃꯣꯏ ꯎꯝ ꯃꯣꯏꯅ ꯄꯥꯏꯕ
ꯍꯣꯏ ꯍꯣꯏ ꯍꯣꯏ ꯍꯥꯏꯗꯤ ꯄ꯭ꯔꯤꯃꯤꯌꯔꯂꯤꯛꯀꯤ ꯇꯥꯏꯞ ꯁꯥꯟꯅꯩꯕ ꯂꯣꯏꯅ ꯄ꯭ꯂꯦꯌꯔꯗꯣ
ꯑꯣꯝ ꯎꯝ
ꯑꯇꯩꯒ ꯃꯥꯟꯅꯗꯦꯕ
ꯏꯪꯂꯦꯟꯁꯨ ꯏꯪꯂꯦꯟꯁꯨ ꯍꯥꯏꯕꯗꯤ ꯐꯖꯕꯨꯗꯤ ꯐꯖꯩ ꯍꯣꯏ
ꯑꯗꯨ ꯃꯣꯏ ꯂꯛ ꯏꯂꯩ ꯂꯩꯇꯦ ꯍꯥꯏꯕ ꯃꯣꯏꯁꯦ ꯄꯣꯒꯦ ꯄꯣꯒꯦ ꯇꯧꯔꯒꯅꯤ ꯑꯗꯨꯝ ꯆꯪꯉꯛꯏꯗꯣ ꯅꯍꯥꯟꯗꯒꯤꯩ ꯇꯧꯔꯤꯗꯨꯣ ꯄꯣꯒꯦ ꯄꯣꯒꯦ ꯈꯤꯇꯥꯗꯩꯩ ꯑꯗꯩ ꯅꯍꯥꯟꯁꯨ ꯔꯦꯠ ꯀꯥꯔꯠ ꯑꯃꯁꯨ ꯆꯥꯈ꯭ꯔꯦ
ꯅꯨꯡꯁꯤꯔꯤ ꯅꯨꯡꯁꯤꯀꯣ
ꯗꯥꯎ ꯂꯩꯇꯦ ꯍꯦꯔꯤꯀꯦꯟꯁꯦ ꯃꯥꯗꯥꯎ ꯂꯩꯇꯦꯅ ꯍꯦꯛꯇ ꯃꯥꯁꯦ
ꯃꯗꯥꯥꯎꯊꯤ ꯂꯩꯇꯦ ꯃꯥꯁꯦ ꯑꯗꯨꯒꯤꯅꯤ
ꯗꯥꯎꯅ ꯁꯅꯕ꯭ꯔꯥ ꯁꯀꯤꯜꯅ ꯁꯅꯕ꯭ꯔꯥ ꯈꯪꯗꯦ
ꯍꯣꯏ ꯏꯁꯀꯤꯜꯗꯣ ꯂꯩꯔꯁꯨ ꯗꯥꯎ ꯌꯥꯗ꯭ꯔꯗꯤ ꯂꯩꯗꯅ ꯄꯦꯅꯥꯜꯇꯤꯀꯥꯎ ꯃꯊꯛꯇ ꯀꯥꯎꯈꯠꯈꯔ꯭ꯤꯗꯣ ꯃꯥꯁꯨ
ꯎꯝ
ꯗꯥꯎꯁꯦ ꯑꯗꯨꯒ ꯁ꯭ꯄꯦꯟꯒ ꯕꯦꯜꯖꯤꯌꯝꯒꯗꯤ ꯀꯅꯥ ꯀꯗꯧ ꯃꯥꯟꯒꯦ
ꯑꯗꯨꯗꯤ ꯁ꯭ꯄꯦꯟꯅꯥ ꯀꯗꯧ ꯃꯥꯜꯂꯦ
ꯃꯥꯟꯕꯨꯗꯤ ꯃꯥꯜꯂꯦ ꯑꯗꯣ ꯑꯁ ꯕꯦꯜꯖꯤꯌꯝꯁꯨ ꯌꯥꯝ ꯐꯖꯩꯅꯦ ꯍꯟꯗꯛꯁꯦ
ꯕꯦꯜꯖꯤꯌꯝꯁꯨ ꯑꯗꯨ ꯐꯖꯗꯤ ꯐꯖꯩ ꯑꯗꯨ
ꯑꯗꯣ ꯏꯁꯄꯦꯟꯁꯦ ꯃꯣꯏ ꯒꯣꯜ ꯆꯟꯅꯕ ꯏꯌꯥꯎ ꯌꯥꯎꯗꯦ ꯍꯥꯏꯕ
ꯎꯝ
ꯃꯣꯏꯗꯤ ꯕꯣꯜꯗꯤ ꯃꯣꯏ ꯑꯗꯨꯝ ꯁꯥꯟꯅꯕ ꯀꯣꯜ ꯆꯠꯅꯕ
ꯃꯥ ꯑꯥ ꯇꯦꯟ ꯇꯧꯕ
ꯍꯣ ꯎꯝ ꯑꯗꯨꯝ ꯁꯥꯟꯅꯔ ꯂꯩ ꯍꯥꯏꯕ ꯍꯣꯏ ꯄꯥꯁ ꯄꯤꯅꯔꯒ ꯑꯗꯨꯝ ꯇꯧꯔ ꯂꯩꯇ꯭ꯔꯣ
ꯎꯝ
ꯑꯁ ꯕꯦꯜꯖꯤꯌꯝꯒꯤꯖꯨ ꯍꯟꯇꯛ ꯁꯥꯊꯤ ꯁꯥꯊꯤꯅ ꯀꯥꯏꯑꯦ ꯃꯣꯏꯁꯨ ꯄꯣꯗꯧ ꯄꯣꯗꯧ ꯃꯥꯜꯂꯝꯃꯒ ꯍꯟꯗꯛ ꯐꯔꯛ ꯇꯥꯕꯅꯤ ꯕꯤꯜꯖꯤꯌꯝꯁꯨ ꯅꯍꯥꯟꯒꯗ ꯇꯧꯔꯤꯗꯣꯉꯣ ꯑꯁ ꯂꯣꯏꯔꯦ ꯅꯍꯥꯟ ꯐꯣꯔ ꯋꯥꯟꯗ ꯑꯣꯏꯔꯝꯅꯤ ꯀꯥꯏꯗꯣ
ꯀꯅꯥ ꯀꯅꯥ ꯐꯥꯏꯅꯦꯜꯗ ꯀꯥꯗꯧ ꯃꯥꯟꯕ꯭ꯔ‌ꯣ
ꯑꯁ ꯑꯩꯗꯤ ꯁꯣꯝ ꯅꯥꯀꯟꯗꯩꯗꯤ ꯁ꯭ꯋꯤꯖꯔꯂꯦꯟꯒ ꯑꯥꯔꯖꯦꯟꯇꯤꯅꯥꯗꯨꯕꯨꯗꯤ ꯑꯥꯔꯖꯦꯟꯇꯤꯅꯥꯅ ꯀꯥꯔꯅꯤꯀꯣ ꯑꯗꯨꯝ ꯗꯨꯒ ꯏꯪꯂꯟꯒ ꯅꯣꯔꯋꯦꯗꯨꯁꯨ ꯅꯣꯔꯋꯦ ꯀꯥꯔꯦ ꯈꯜꯂꯣ ꯑꯥꯔꯖꯦꯟꯇꯤꯅꯥ ꯅꯣꯔꯋꯦ ꯁꯥꯟꯅꯕꯗꯣ ꯈꯤꯇꯪ ꯋꯥꯗꯧꯗꯤ ꯃꯥꯜꯂꯦ
ꯍꯥꯏꯗꯤ ꯅ‌ꯣꯋꯦꯖꯨ ꯀꯜꯂꯦ ꯃꯑꯣꯡ ꯃꯥꯟꯗꯅ ꯃꯣꯏꯖꯨ ꯑꯗꯣ ꯑꯦꯛꯁꯄꯤꯔꯤꯌꯦꯟꯁ ꯀꯩꯀꯥ ꯇꯧꯔꯛꯑꯗꯤ ꯌꯦꯡꯅꯔꯕꯨꯗꯤ ꯑꯥꯔꯖꯦꯟꯇꯤꯅꯥꯅ ꯌꯥꯝ ꯊꯤ ꯍꯦꯜꯂꯦꯀꯣ ꯃꯣꯏꯗꯩ ꯄ꯭ꯂꯦꯌꯥꯔ ꯃꯌꯥꯝꯗꯨꯗꯒꯤ ꯑꯗꯨ ꯈꯪꯗꯦ ꯑꯗꯣ ꯁꯣꯝ ꯅꯥꯀꯟꯗꯩꯗꯤ ꯑꯩꯗꯤ ꯐ꯭ꯔꯥꯟꯁ ꯆꯪꯉꯛꯇꯧ ꯃꯥꯜꯂꯦ ꯑꯁꯣꯝꯗꯩꯗꯤ
ꯎꯝ ꯐ꯭ꯔꯥꯟꯁꯨ ꯀꯜꯗꯤ ꯀꯟꯂꯤꯀꯣ
ꯑꯗꯣ ꯍꯌꯦꯡ ꯃꯣꯔꯣꯛꯀꯣꯒ ꯇꯥꯔꯗꯤ ꯈꯪꯒꯗꯤ ꯃꯣꯔꯣꯛꯀꯣꯁꯨ ꯁꯣꯟꯗꯤ ꯁꯣꯟꯗꯦꯗꯅ
ꯎꯝ ꯍꯣꯏ
ꯈꯪꯉꯅꯤ ꯑꯗꯨꯗ ꯃꯣꯔꯣꯛꯀꯣ ꯁꯥꯟꯅꯕ ꯅꯨꯃꯤꯠꯇꯥ
ꯑ ꯉ ꯀꯥꯟꯗꯤ ꯁꯦꯃꯤ ꯐꯥꯏꯅꯦꯜꯅꯤꯅ ꯃꯣꯏꯒꯤ ꯃꯦꯠꯁꯇꯣ ꯑꯁ ꯄ꯭ꯔꯛ ꯄ꯭ꯔꯛ ꯄ꯭ꯔꯛ ꯇꯧꯔꯅꯤꯀꯣ
ꯎꯝ ꯇꯧꯔꯅꯤ ꯇꯧꯔꯅꯤ
ꯍꯧꯔꯅꯤ
ꯎꯝ
ꯐꯖꯕ ꯍꯧꯔꯅꯤ
ꯃꯥꯅꯦ ꯕꯣꯜ ꯅꯨꯡꯉꯥꯏꯕ ꯍꯧꯔꯗꯕꯅꯤ ꯍꯪꯖꯤꯛꯇꯩꯗꯤ ꯇꯤꯝꯗꯣ ꯑꯔꯤꯡꯃꯉꯥꯛ ꯑꯣꯏꯅꯔꯛꯑꯝꯅꯤꯅ ꯅꯨꯡꯉꯥꯏꯔꯗꯕꯅꯤ
ꯐꯅꯤ ꯑꯁ
ꯐꯥꯏꯅꯦꯜꯅꯦ ꯑꯃꯨꯛꯀꯍ‌ꯦꯟ ꯃꯩ ꯇꯥꯗꯣꯏꯁꯦ ꯑꯩꯗꯤ ꯐꯥꯏꯅꯦꯜꯁꯦ ꯑꯁ ꯅꯍꯥꯃꯨꯛꯀꯤ ꯗꯨꯃꯥꯏꯅ ꯑꯥꯔꯖꯦꯟꯇꯤꯅꯥꯒ ꯐ꯭ꯔꯥꯟꯁ ꯇꯥꯗꯧ ꯃꯥꯟꯁꯤꯜꯂꯛꯑꯦ ꯑꯃꯨꯛꯁꯨ
ꯑꯝ
ꯃꯕꯥꯅꯤ ꯇꯧꯅꯔꯛꯑꯗꯤ ꯑꯁ ꯍꯟꯗꯛꯇꯤ ꯐ꯭ꯔꯥꯟꯁꯅꯗꯤ ꯀꯥꯈꯤꯗꯧ ꯃꯥꯜꯂ‌ꯦ ꯃꯤꯗ‌ꯣ ꯇꯤꯟ ꯍꯣꯏ ꯃꯃꯥꯡ ꯄ‌ꯣꯍꯧꯔꯝꯅꯤꯅꯀꯣ
ꯎꯝ
ꯑꯁ ꯑꯗ‌ꯣ ꯃꯣꯏ ꯍꯟꯗꯛ ꯃꯤꯗꯤ ꯊꯤ ꯐꯖꯔꯦ ꯍꯥꯕ ꯐ꯭ꯔꯥꯟꯁꯀꯤ
ꯎꯝ
ꯑꯣꯂꯤꯁ‌ꯦꯒꯗ‌ꯣ ꯌ‌ꯦꯡꯉ‌ꯣ ꯑꯁ ꯗꯦꯝꯕ‌ꯦꯂ‌ꯦꯒꯗ‌ꯣ ꯍꯟꯗꯛꯇꯤ
ꯃꯣꯏꯒꯤ ꯀ ꯃꯣꯏꯒꯤ ꯏꯁꯇꯥꯃꯤꯅꯥꯁꯨ ꯀꯟꯅꯤꯀꯣ
ꯎꯝ ꯃꯥꯅꯦ
ꯑꯇꯣꯞꯄꯗꯤ
ꯈꯪꯗꯦ
ꯑꯗꯩ ꯃꯣꯏ ꯏꯁꯄꯤꯠꯁꯨ ꯂꯣꯏ ꯌꯥꯡꯉꯦ ꯍꯥꯏꯕ ꯃꯣꯏ ꯁꯥꯟꯅꯔꯤꯈꯩꯗꯣ ꯃꯊꯛꯀꯩꯗꯣ ꯂꯝꯖꯦꯟꯁꯨ ꯈꯨꯌꯥꯡꯗꯣ ꯑꯁ ꯇꯥꯟꯅ ꯀꯅꯥꯝ ꯐꯪꯗꯦꯕ ꯕꯥꯄꯤꯒꯗꯨ ꯈꯨꯌꯥꯡꯗꯣ
ꯑꯗꯨꯗꯩ ꯃꯣꯏ ꯌꯥꯗ꯭ꯔꯦ ꯈꯜꯂꯣ ꯁꯞꯁꯇꯤꯇ꯭ꯌꯨꯠꯇ ꯊꯣꯛꯂꯛꯇꯣꯏꯗꯨꯁꯨ ꯐꯖꯕ ꯉꯥꯛꯇꯅꯤ ꯗꯨꯏꯌ‌ꯦ ꯕꯥꯔ ꯀꯣꯂꯥ ꯑꯁ ꯀꯥꯏꯗꯩꯅ‌ꯣꯗ ꯃꯣꯏ ꯃꯤꯁꯨꯗꯤ ꯐꯖꯔꯦ ꯁꯨꯠꯇ
ꯑꯣ ꯑꯣꯚꯔ‌ꯣꯜ ꯇꯤꯝ ꯌꯦꯡꯅꯔꯗꯤ ꯐ꯭ꯔꯥꯟꯁ ꯊꯤ ꯐꯖꯔꯦ ꯂ‌ꯣꯏ ꯏꯁ ꯑꯗꯣ ꯑꯥꯔꯖꯦꯟꯇꯤꯅꯥꯁꯨ ꯏꯁ ꯇꯤꯝꯋꯥꯛꯇꯤ ꯌꯥꯕꯅꯤꯍ‌ꯦ ꯃꯑꯣꯡ ꯃꯥꯟꯗꯅ
ꯍꯣꯏ ꯑꯔꯖꯦꯟꯇꯤꯅꯥꯁꯨ ꯃꯣꯏꯒꯤ ꯑꯁ ꯈ ꯀꯩ ꯍꯥꯏꯁꯤꯔꯥ ꯈꯪꯗ‌ꯦꯗ ꯎꯝ
ꯑꯁ ꯉꯔꯥꯡꯒꯤ ꯃꯦꯁꯇꯨꯗ ꯈꯪꯉꯦꯍ‌ꯦ ꯑꯁ ꯕꯦꯔꯥꯅꯤ
ꯑꯩꯗꯤ ꯁꯤꯔꯣꯏꯒꯦꯔꯥ ꯍꯥꯏꯅ ꯈꯟꯕ ꯑ
ꯑꯩꯖꯨ ꯑꯁ ꯉꯔꯥꯡ ꯄꯣꯔꯦꯁꯤꯅꯤ ꯑꯩꯅ ꯈꯜꯂꯝꯃꯤꯁꯦ
ꯌꯦꯡ ꯌꯦꯡꯕꯁꯦ ꯑꯁ ꯀꯔꯤ ꯍꯥꯏꯁꯤꯔꯥ ꯇꯨꯃꯤꯟꯅ ꯐꯝꯕ ꯌꯥꯗ꯭ꯔꯦꯕ
ꯍꯣꯏ ꯍꯣꯏ ꯍꯣꯏ ꯉꯔꯥꯡꯒꯤꯗꯣ ꯎꯁ ꯍꯣ ꯍꯣ ꯍꯣꯏ ꯍꯣꯏ ꯍꯣꯏ ꯇꯧꯋꯦ ꯇꯧꯋꯦ ꯑꯩꯈꯣꯏꯁꯨ ꯇꯧꯋꯦ ꯑꯁ ꯑꯩ ꯊꯤ ꯁꯥꯎꯅꯤꯡꯉꯝꯅꯦ ꯑꯩ ꯇꯤ ꯁꯥꯎꯅꯤꯡꯉꯕꯅꯤ ꯃꯣꯏ ꯐꯦꯟꯁꯈꯩꯗꯤ ꯉꯔꯥꯡ
ꯀꯥꯒ꯭ꯔꯦ
ꯀꯥꯏꯔ
ꯂꯥꯁ ꯂꯥꯁꯇ ꯑꯃꯨꯛ ꯑꯩꯈꯣꯏꯅ ꯑꯃꯨꯛ ꯂꯥꯎꯁꯟꯕꯅꯤ ꯆꯣꯡꯁꯤꯜꯂꯒ ꯃꯣꯏ ꯇꯨꯃꯤꯟꯅ ꯂꯩꯈꯤ ꯃ‌ꯣꯏ ꯃꯥꯡꯉꯣꯟꯗꯩꯗꯤ
ꯒꯣꯜ ꯔꯤꯄꯤꯠ ꯔꯤꯄꯤꯠ ꯆꯥꯡꯕꯗꯨꯗꯤ ꯐꯖꯩꯍ‌ꯦ
ꯐꯖꯩ ꯐꯖꯩ
ꯑꯩꯗꯤ ꯁꯤ ꯔꯅꯤ ꯍꯥꯏꯕꯅꯦꯕ ꯑꯗꯣ ꯂꯥꯁꯇꯨꯗꯗꯤ ꯏꯁ ꯀꯔꯤ ꯁꯤꯔꯅꯤ ꯑꯇꯣꯞꯄ ꯐꯦꯟꯁꯤꯡꯅ ꯑ ꯃꯦꯁꯤꯕꯨ ꯀꯔꯤ ꯀꯔꯤ ꯇꯧ ꯑ ꯏꯁꯇꯦꯇꯁꯀꯨꯝꯕ ꯄꯣꯁ ꯇꯧꯍꯟꯕꯗꯣ ꯂꯣꯏꯅꯃꯛ ꯗꯤꯂꯤꯠ ꯇꯧꯒ꯭ꯔꯦ ꯃꯥꯅ ꯀꯥꯔꯕ ꯀꯥꯟꯗ
ꯎꯝ ꯇꯧꯋꯦ ꯇꯧꯋꯦ ꯂꯣꯏ ꯇꯧꯋꯤ ꯏꯁꯇꯦꯇꯁ ꯂꯣꯏ ꯗꯤꯂꯤꯠ ꯇꯧꯒꯤꯕꯗꯣ
ꯏꯀꯥꯏꯈ꯭ꯔꯦꯕ ꯃꯣꯏ ꯋꯥ ꯂꯩꯇ꯭ꯔꯦꯕ
ꯑ ꯏꯃꯥꯟꯅꯕ ꯑꯃꯗꯤ ꯉꯔꯥꯡ ꯑꯩꯅ ꯃꯥꯁꯨ ꯏꯁꯇꯦꯇꯁ ꯊꯥꯒꯠꯄꯅꯦꯕ ꯑꯩꯒꯤ ꯕꯣꯜ ꯌꯦꯡꯃꯤꯟꯅꯩꯕ ꯅ ꯀꯟꯗ ꯃꯥꯖꯨ ꯑꯩꯅ ꯏꯁꯇꯦꯇꯁꯇꯣ ꯀꯛꯄ ꯌꯥꯔꯣꯏꯗꯅ ꯃꯥꯏ ꯐꯣꯟꯗꯣ ꯃꯨꯟꯕꯅꯦ ꯑꯩꯅ ꯉꯔꯥꯡꯗꯤ
ꯎꯝ
ꯀꯛꯄ ꯌꯥꯔꯣꯏꯅ ꯃꯨꯟꯕꯅꯤ ꯉꯔꯥꯡ
ꯅꯨꯡꯉꯥꯏꯕꯅꯦ ꯑꯗꯨꯝ ꯒ꯭ꯔꯨꯞ ꯒ꯭ꯔꯨꯞ ꯌꯦꯡꯕꯁꯨ
ꯎꯝ ꯏꯇꯣꯝ ꯌꯦꯡꯕꯖꯤ ꯇꯨꯝꯅꯤꯡꯉꯛꯏꯅꯦ ꯍꯦꯛꯇ ꯕꯤꯠ ꯂꯩꯔꯛꯇꯦꯕ ꯃꯌꯥꯝ ꯄꯨꯂꯞ ꯌꯦꯡꯃꯤꯟꯅꯔꯛꯑꯗꯤ ꯎꯝ ꯑꯁ ꯂꯥꯛꯅꯔꯕꯣ ꯅꯨꯡꯉꯥꯏ ꯒ꯭ꯔꯨꯞ ꯌꯦꯡꯕꯖꯤꯅ
ꯀꯩ ꯍꯥꯏꯅꯣ ꯀꯩ ꯀꯩ ꯍꯥꯏꯅꯣ ꯕ꯭ꯔꯣ ꯇꯥꯗ꯭ꯔꯦ ꯍꯥꯜꯂꯣ ꯆꯤꯡꯒꯨꯝꯕꯗ ꯂꯩꯕ꯭ꯔꯥ ꯍꯥꯏꯔꯣ
ꯏꯁꯤꯡ ꯏꯁꯤꯡꯗꯤ ꯂꯧ ꯄꯦꯟꯗꯤ ꯐꯤꯜ ꯍꯥꯏꯕꯗꯣ
ꯂꯩꯇꯦ ꯂꯩꯇꯦ
ꯇꯥꯗ꯭ꯔꯣ
ꯇꯥꯏꯌꯦ ꯇꯥꯏꯌꯦ ꯇꯥꯏꯌꯦ
ꯏꯁꯤꯡꯗꯤ ꯂꯧꯗ꯭ꯔꯣ
ꯂꯩꯇꯦꯗ ꯕ꯭ꯔꯣ
ꯑ ꯂꯩꯇꯦ
ꯑꯥꯎ ꯂꯩꯇꯦ ꯕ꯭ꯔꯣ ꯍꯣꯏꯗꯤ ꯂꯩꯕ꯭ꯔꯥ
ꯑꯣꯏ ꯑꯩꯈꯣꯏꯗ ꯂꯩꯌꯦ ꯑꯗꯣ ꯏꯁꯤꯡ ꯂꯩꯇꯕꯒꯤ ꯇꯧꯕ ꯌꯥꯗ꯭ꯔꯦꯅꯦ
ꯅꯣꯡ ꯇꯥꯗ꯭ꯔꯣ ꯅꯣꯡ ꯇꯥꯏꯗꯨꯗꯤ ꯉꯥꯏꯍꯥꯛ ꯉꯁꯤ
ꯇꯥꯗꯤ ꯇꯥꯏꯌꯦ ꯑꯗꯣ ꯌꯥꯝꯗꯕ ꯀꯣ
ꯎꯝ
ꯏꯁꯤꯡ ꯈꯔ ꯋꯥꯠꯄ
ꯎꯝ ꯍꯣꯏ ꯍꯟꯗꯛꯁꯦ ꯅꯣꯡꯗꯣ ꯈꯔ ꯀꯩꯅꯣ ꯇꯧꯕꯒꯤꯅꯦ ꯑꯗꯨꯒꯤꯅꯤ
ꯎꯝ ꯑꯣꯖꯣꯟ ꯂꯩꯌꯥꫪ ꯗꯤꯄ꯭ꯂꯤꯁꯟꯒꯤꯔ ꯈꯪꯗꯦ
ꯈꯪꯗ꯭ꯔꯦ ꯒ꯭ꯌꯥꯟ ꯇꯥꯗꯦ
ꯎꯝ ꯑ ꯀ꯭ꯋꯥꯇꫪ ꯅꯠꯇꯦ ꯀ꯭ꯋꯥꯇꫪ ꯐꯥꯏꯅꯦ ꯍꯥꯏ
ꯎꯝ ꯀ꯭ꯋꯥꯇꫪ ꯐꯥꯏꯅꯦꯜ ꯅꯦ
ꯂꯣꯏꯔꯦ ꯀꯣ
ꯅꯠꯇꯦꯗ ꯀ꯭ꯋꯥꯇꫪ ꯐꯥꯏꯅꯦꯜ ꯁꯥꯟꯗꯣꯏꯕ
ꯕꫭꯜ ꯁꯅꯥꯗꯦꯕꯀꯣ
ꯑ ꯔꯥꯎꯟ ꯑꯞ ꯁꯤꯛꯁꯇꯤꯟ ꯂꯣꯏꯔꯦ
ꯑꯣ ꯑꯣ ꯅꯨꯃꯤꯠ ꯑꯅꯤ ꯒꯦꯞ ꯂꯩꯀꯣ
ꯎꯝ ꯂꯩ ꯂꯩ ꯒꯦꯞ ꯂꯩ ꯑꯗꯩ ꯍꯧꯔꯛꯑꯅꯤ ꯑꯃꯨꯛ
ꯑꯩꯗꯤ ꯈꯪꯍꯧꯗꯕ ꯑꯩꯗꯤ ꯂꯩꯕ꯭ꯔꯥ ꯍꯥꯏꯅ ꯒꯣꯛ ꯎꯝ ꯆꯦ ꯑꯦꯞꯁꯂꯤ ꯂꯤꯌꯦꯡꯕꯠ ꯊꯤꯔꯒ ꯐꯪꯗꯕ ꯃꯦꯠꯁ
ꯎꯝ ꯂꯩꯇꯦ ꯑꯗꯨꯗꯤ ꯒꯦꯞ ꯂꯩꯕꯅꯤ
ꯂꯦꯞ ꯂꯩꯕꯅ ꯐꯩꯗ
ꯍꯣꯏ ꯃꯣꯏꯖꯨ ꯄꯣꯊꯥꯖꯅꯕꯅꯤꯗ ꯑꯩꯈꯣꯏꯖꯨ ꯄꯣꯠꯊꯥꯅꯕꯅꯤ ꯅꯠꯇꯗꯤ ꯑꯗꯨꯝ ꯌꯦꯡꯉꯒ ꯑꯩ ꯁꯤꯔꯅꯤ ꯃꯥꯅꯦ ꯑꯩꯈꯣꯏ ꯁꯤꯔꯅꯤ ꯀꯥꯏꯗꯣꯏꯩꯅꯣ